ꯍꯣꯏ
ꯑꯣꯍꯣ ꯍ
ꯍ ꯑ
ꯍꯜꯂꯣ
ꯇꯕ꯭ꯔ
ꯇꯥꯏꯌꯦ ꯇꯥꯏꯌꯦ
ꯍꯂꯣ
ꯍꯜꯂꯣ
ꯄꯨ꯭ꯔꯥ
ꯇꯥꯏꯌꯦ ꯇꯥꯏꯌꯦ
ꯑꯩꯕꯨ ꯇꯥꯕꯔꯣ
ꯇꯥꯏꯌꯦ ꯇꯥꯏꯌꯦ ꯇꯥꯕ꯭ꯔꯣ ꯍꯜꯂꯣ ꯍꯜꯂꯣ
ꯇꯕ꯭ꯔ
ꯇꯥꯏꯌꯦ
ꯎꯝ
ꯍꯜꯂꯣ
ꯅꯪꯒꯤ ꯈꯣꯟꯗꯤ ꯇꯥꯗꯦ
ꯅꯪ ꯈ‌ꯣꯟꯗꯤ ꯇꯥꯏꯌꯦ ꯍꯜꯂꯣ
ꯑꯣ ꯇꯥꯥꯏꯌꯦ ꯇꯥꯏꯌꯦ
ꯑꯆꯦ ꯅꯪꯒꯤ ꯅ‌ꯦꯋꯥꯛꯇꯣ
ꯍ‌ꯣ ꯍ‌ꯣꯏ ꯑꯩꯈꯣꯏꯗꯣ ꯑꯥꯎ ꯋꯥꯏꯐꯥꯏ ꯂꯧꯕꯀꯣ
ꯑꯣ ꯍꯣ
ꯑꯣꯖꯥ ꯂꯧꯕꯗꯨꯅ‌ꯦ ꯍꯥꯌ‌ꯦꯡ ꯄꯨꯡ ꯑꯃꯗ ꯌꯥꯏꯌ‍ꯦ
ꯅꯪꯕꯨ ꯆꯥꯛ ꯆꯥꯔꯔꯕꯣ
ꯆꯔꯦ
ꯀꯔꯤ ꯃꯊꯦꯜ ꯆꯥꯕ꯭ꯔꯣ
ꯎꯝ ꯎꯝ ꯆꯝꯊ‌ꯣꯡ
ꯆꯝꯊꯣꯡ ꯍꯥꯏꯁꯦ ꯏꯁꯤꯡ ꯈꯛꯇꯔꯣꯕꯣ
ꯅꯠꯇꯦ ꯑ ꯑꯜꯂꯨꯅꯦ ꯌꯦꯟꯗꯦꯝꯝꯅ ꯑꯗꯨꯒꯀ ꯂꯦꯗꯤꯁ ꯐꯤꯡꯒꯔꯅꯦ ꯑꯗꯨꯒ
ꯑꯆꯥ ꯑꯠꯆꯥ ꯆꯥꯆꯥ ꯍꯥꯎꯣꯏꯅꯦ
ꯅꯪꯗꯤ
ꯑꯩ ꯆꯥꯗ꯭ꯔꯤꯁꯤ
ꯑꯣ ꯀꯔꯤꯌꯦ ꯑꯦꯟꯁꯥꯡ ꯊꯣꯡꯕ꯭ꯔꯣ
ꯉꯁꯥꯏ ꯆꯥꯈ꯭ꯔꯦꯕ ꯉꯁꯥꯏ ꯑꯩ ꯆꯥꯈ꯭ꯔꯦ ꯍꯥꯏꯔꯒ ꯀꯩꯅꯣ
ꯀ ꯏꯟꯁꯥꯡ ꯆꯥꯕ꯭ꯔꯣ ꯍꯥꯏꯕ
ꯑꯌꯨꯛꯀꯤ ꯆꯥꯕꯅꯦꯕ
ꯍꯣꯏ ꯑꯗꯨ ꯑꯌꯨꯛꯀꯤ ꯆꯥꯕꯗꯣ ꯀꯔꯤ ꯌꯦꯟꯁꯥꯡ ꯆꯥꯕꯅꯣ ꯍꯥꯏꯕ
ꯑꯦꯟꯁꯥꯡ ꯆꯥꯗ꯭ꯔꯤꯕ ꯏꯁꯤꯡ ꯇꯣꯂꯒ ꯆꯥꯕꯅꯦ
ꯑꯣ ꯐꯔꯦ ꯐꯔꯦ
ꯎꯝ ꯑꯩꯈꯣꯏꯁꯦ ꯗꯥ ꯗꯥꯜꯒ ꯆꯥꯏ
ꯑꯣ
ꯎꯝ ꯎꯝ ꯅꯪꯗꯤ ꯀꯔꯤ ꯀꯔꯤ ꯇꯧꯕ꯭ꯔꯣ ꯍꯧꯖꯤꯛ
ꯀꯁꯤ ꯁꯗ ꯅ ꯑꯗꯨꯣ ꯎ ꯦ ꯑꯣꯐ ꯑꯗꯨꯝ ꯌꯦꯡꯉꯦ ꯑꯅꯤꯅ ꯑꯗꯨꯝ ꯃꯌꯦꯗ ꯐꯁꯨ ꯇꯃꯤ ꯉꯥꯏꯁꯨꯣ ꯅ
ꯅꯪꯁꯦ ꯀꯣꯂꯦꯖ ꯀꯥꯕ꯭ꯔꯣ
ꯑ ꯀꯑꯌꯦ
ꯑꯣ ꯁꯦꯃꯤꯁꯇꯔ ꯀꯌꯥ ꯑꯣꯏꯔꯒꯦ
ꯃꯉꯥ
ꯑꯣ ꯑꯩꯅ ꯁꯚꯦꯟ ꯇꯥꯕ꯭ꯔꯣ ꯑꯩꯅ ꯁꯚꯦꯟ ꯁꯦꯃꯤꯁꯇꯔꯅꯦꯕ ꯑꯗꯨꯗꯤ ꯑꯩ ꯅꯉꯣꯟꯗꯒꯤ ꯁꯤꯅꯤꯌꯔ ꯑꯣꯏꯌꯦꯀꯣ
ꯍꯣꯏ ꯕ꯭ꯔꯥꯗꯔꯦ
ꯑ ꯑꯗꯨꯃꯥꯏꯅ ꯑꯗꯨꯃꯥꯏꯅ ꯀꯧꯗꯤ ꯃꯤꯁꯨ ꯇꯥꯕꯗꯗꯤ ꯈꯔ ꯅꯨꯡꯉꯥꯏꯑꯕ ꯔꯦꯁꯄꯦꯛ ꯈꯔ ꯊꯝꯕꯅꯤꯅꯀꯣ
ꯍꯣꯏ ꯍꯣꯏ ꯟꯗꯔ
ꯑꯗꯣ ꯅꯪꯁꯦ ꯄꯨꯟꯁꯤꯗ ꯀꯔꯤ ꯇꯧꯒꯦꯅ ꯈꯜꯜꯂꯤꯕ ꯅꯪꯁꯦ
ꯂꯣ
ꯍꯥ
ꯂꯣ ꯑꯣꯏꯒꯦꯅ ꯈꯜꯂꯦꯌꯦꯦ
ꯁꯦꯁ ꯋꯥ ꯑꯗꯨꯒꯤꯔ ꯄꯣꯁ ꯁꯥꯏꯟꯁ ꯂꯧꯔꯤꯗꯣ
ꯍꯍꯣꯏ
ꯑꯩꯈꯣꯏꯗꯤ ꯍꯤꯁꯇ꯭ꯔꯤ ꯃꯦꯟꯅꯤꯅꯀꯣ
ꯅꯪꯗꯤ ꯍꯤꯁꯇ꯭ꯔꯤ ꯃꯅꯤꯅ ꯀꯔꯝ ꯍꯥꯏꯥꯏꯅ ꯎꯝ ꯊꯣꯛꯂꯛꯄ꯭ꯔꯥ ꯀꯗꯥꯏꯗꯒꯤ ꯊꯣꯛꯂꯛꯄ꯭ꯔꯥ ꯁꯤꯗꯅꯣ
ꯑꯗꯨꯅꯦ ꯅꯪ ꯀꯃꯥꯏꯅ ꯄꯣꯛꯄ꯭ꯔꯥ ꯍꯥꯏꯗꯣ ꯑꯩ ꯑꯗꯨ ꯊꯤꯗꯣꯏꯅꯦ
ꯏ ꯑꯩꯅ ꯅꯪꯒꯤ ꯅꯨꯄꯤꯒ ꯀꯥꯏꯅꯤꯉꯥꯏꯒꯤ ꯀꯟꯅ ꯍꯣꯠꯅꯉ
ꯑꯦ ꯑꯦ ꯑꯦ ꯑꯦ ꯑꯦ ꯑꯦ ꯎ ꯅꯪꯒ ꯑꯣꯏꯔꯕꯅꯦ ꯀꯃꯥꯏꯅ ꯇꯧꯕ ꯑꯗꯣ
ꯑꯜ ꯃꯦ ꯑꯅꯥꯁꯤ
ꯑꯗꯨꯅꯦ ꯑꯦꯛꯖꯥꯝꯄꯜꯗ ꯅꯪ ꯅꯪ ꯑꯣꯏꯔꯝꯃꯗꯤ ꯀꯃꯥꯏꯅ ꯇꯧꯕ
ꯑꯣꯏꯔꯦꯗꯤ ꯥꯏ ꯅꯪ ꯐꯠꯇ꯭ꯔꯗꯤ ꯀꯥꯏꯅꯉꯥꯏ ꯍꯣꯠꯅꯒꯅꯤꯗꯅ
ꯑꯆꯥꯆꯥ ꯍꯦꯍꯦ ꯑꯩꯕꯨ ꯐꯠꯄ ꯅꯣꯛꯅꯤꯡꯉꯦꯍꯦ
ꯗꯥꯏꯚꯣꯔꯁ ꯐꯥꯏꯜ ꯇꯧꯄ ꯀꯥꯟꯗ ꯑꯩꯉꯣꯟꯗ ꯂꯥꯛꯎꯀꯣ
ꯃꯅꯤꯄꯨꯔꯗ ꯗꯥꯏꯕꯣꯔꯁ ꯂꯩꯇꯦ
ꯑꯩ ꯂꯩꯍꯟꯒꯅꯤ ꯌꯣ ꯈꯅꯣ
ꯑꯣ ꯗꯗꯤꯃꯣꯀ꯭ꯔꯦꯁꯤꯅꯦ ꯀꯥꯏꯩꯅꯣ
ꯑꯩꯅ ꯁꯦꯝ ꯑꯩꯅ ꯁꯦꯝꯒꯅꯦꯕꯣ ꯑꯩꯅ ꯑꯅꯧꯕ ꯗꯦꯃꯣꯀ꯭ꯔꯦꯁꯤ ꯑꯃꯨꯛ ꯁꯦꯝꯒꯦꯕ
ꯑꯗꯨ ꯁꯦꯝꯕꯗꯣ ꯍꯤꯁꯇ꯭ꯔꯤ ꯃꯦꯟ ꯌꯥꯎꯔꯗꯤ ꯁꯨꯛꯑꯣ ꯑꯣꯏꯔꯣꯏꯕ
ꯎꯝ ꯑꯣꯏꯅꯤ ꯑꯣꯏꯅꯤ
ꯑꯣꯏꯔꯣꯏꯌꯦꯦ ꯑꯣꯏꯔꯣꯏꯌꯦꯦ ꯁꯦꯡꯅ ꯍꯥꯏꯕꯤꯒꯦ ꯁꯤꯤꯁꯇ꯭ꯔꯤ ꯃꯦꯟꯒꯨꯝꯕ ꯍꯣꯏꯒꯨꯝꯕꯀꯣ ꯌꯥꯎꯔꯗꯤ ꯁꯤ ꯑꯣꯏꯔꯔꯣꯏꯕ ꯁꯅ ꯍꯥꯏꯔꯤꯒꯦ
ꯅꯣꯏ ꯍꯤꯁꯇ꯭ꯔꯤꯃꯦꯟꯕꯨ ꯑꯃꯈꯛꯇ ꯑꯅꯤꯈꯛꯇ ꯂꯩꯕꯕꯨ
ꯑ ꯑꯣ ꯏꯁꯇ꯭ꯔꯤꯝꯃꯦꯟ ꯍꯥꯏꯔꯁꯨ ꯃꯤ ꯌꯥꯝꯅꯗꯅ ꯑꯗꯨ ꯑꯣꯏꯔꯁꯨ ꯃꯤ ꯑꯇꯣꯞꯄ ꯍꯥꯏꯔꯗꯤ ꯑꯩꯅ ꯀꯩꯅꯣ ꯈꯔ ꯇꯧꯕꯅꯦꯕ
ꯑꯣ ꯍꯥꯏꯣ ꯔꯤ
ꯑꯗꯨꯅꯦ ꯍꯌꯦꯡꯗꯤ ꯀꯔꯤ ꯊꯕꯛ ꯆꯠꯀꯦꯔꯣ
ꯑ ꯑꯗꯨꯒ ꯑꯗꯣ ꯍꯥꯏꯔꯕꯀꯣ ꯑꯩꯈꯣꯏ ꯔꯣꯝꯗ ꯀꯣ ꯄꯥꯏꯟ ꯐꯦꯁꯇꯣ ꯈꯪꯕ꯭ꯔꯥ
ꯐ꯭ꯂꯥꯏꯡ ꯐꯣꯛꯁ
ꯇꯕꯡ
ꯍꯥꯥ ꯀꯍꯦꯕꯨꯣ ꯍꯜꯂꯣ
ꯇꯥꯄ
ꯇꯥꯏ ꯀꯔꯤ ꯍꯥꯏꯕ ꯐ꯭ꯂꯥꯏꯌꯤꯡ ꯐꯣꯛꯁ ꯍꯥꯏꯕ꯭ꯔꯣ
ꯄꯥꯏꯟ ꯐꯦꯁꯇꯣ ꯈꯪꯕ꯭ꯔꯥ
ꯄꯥꯏ ꯐ꯭ꯔꯦꯁ
ꯑꯥ ꯄꯅꯦꯄꯜꯒꯤ ꯐꯦꯁꯇꯤꯚꯦꯜ
ꯑꯣ ꯄꯥꯏꯦꯄꯜ ꯍꯥꯏꯕ꯭ꯔꯣ ꯄꯥꯏ ꯐꯦꯁ ꯍꯥꯏꯕꯣ ꯑꯩ ꯀꯔꯤꯅꯣ ꯈꯜꯂꯤꯕꯣ
ꯑꯗꯨꯠꯇꯗꯤ ꯃꯣꯏꯅ ꯑꯗꯨꯝ ꯁꯣꯐꯝꯗ ꯄꯥꯏꯟ ꯐꯦꯁꯅ ꯍꯥꯏꯕꯅꯦꯕꯀꯣ ꯑꯁꯤ ꯑꯩꯈꯣꯏ ꯃꯅꯥꯛꯇ ꯃꯣꯏ ꯇꯧꯋꯦꯕꯀꯣ ꯃꯦꯂꯥ ꯃꯆꯥ ꯇꯧꯋꯦꯕꯀꯣ
ꯑꯆꯥ ꯑꯆꯥ ꯑꯆꯥ ꯑꯆꯥ ꯑ
ꯑꯗꯨ ꯍꯥꯏꯕꯅꯦ ꯑꯗꯨ ꯌꯦꯡꯕ ꯂꯥꯛꯑꯣ ꯍꯥꯏꯒꯦ ꯇꯧꯕꯧꯕ ꯅꯪꯉꯣꯟꯗ
ꯀꯔꯝꯀꯣ
ꯑꯁ ꯑꯗꯨꯝ ꯍꯧꯕꯗꯤ ꯍꯧꯈ꯭ꯔꯦꯍꯦ ꯅꯪꯅ ꯃꯇꯝ ꯐꯪꯉꯀꯥꯟꯗ
ꯑꯗꯣ ꯃꯇꯝꯗꯨꯣ ꯅꯠꯇꯤ ꯍꯧꯗꯤ ꯍꯧꯖꯤꯛꯁꯨ ꯂꯥꯛꯀꯦ ꯇꯧꯕꯅꯦ ꯑꯣ ꯍꯜꯂꯣ ꯍꯜꯂꯣ